ꯍꯜꯂꯣ ꯇꯥꯏꯌꯦ ꯇꯥꯏꯌꯦ
ꯀꯩꯗꯧꯔꯤꯒꯦ
ꯍꯧꯖꯤꯛꯗꯤ ꯆꯥꯛꯊ ꯆꯥꯛ ꯆꯥꯛꯊꯣꯛꯄ ꯂꯣꯏꯔꯒ ꯇꯨꯝꯐꯝꯗ ꯑꯗꯨꯝ ꯂꯩꯌꯦ
ꯀꯔꯤ ꯏꯟꯁꯥꯡ ꯆꯥꯔꯒꯦ
ꯑꯩꯒꯤ ꯏꯅꯦꯅ ꯌꯦꯟ ꯊꯪꯕꯗꯣ ꯌꯥꯝ ꯍꯥꯎꯕꯒꯤ ꯌꯥꯝꯁꯥꯏ
ꯍꯅꯦ
ꯎꯝ ꯅꯟ ꯅ ꯀꯔꯤ
ꯑꯩꯗꯤ ꯑꯩꯈꯣꯏꯗꯤ ꯉꯥ ꯆꯥꯏꯌꯦ ꯉꯁꯤ
ꯑꯣ ꯅꯣꯏꯅ ꯄꯥꯏꯗ
ꯀꯔꯤꯕꯥ
ꯅꯣꯏ ꯅꯪ ꯑꯩꯈꯣꯏꯣꯟꯁꯩꯀꯥꯟꯗ
ꯑꯩꯈꯣꯏ ꯂꯣꯟ ꯍꯥꯏꯗꯤ
ꯣꯏ ꯑꯩꯈꯣꯏꯒꯤ ꯂꯣꯟ ꯑꯩꯒꯤ ꯂꯣꯟ
ꯑꯩ ꯅꯪꯒꯤ ꯂꯣꯟ ꯀꯔꯝꯕꯅꯣ ꯑꯩ ꯈꯪꯗꯦ
ꯍꯧꯖꯤꯛ ꯋꯥꯆꯦꯞꯇ ꯃꯦꯁꯦꯖ ꯊꯧꯔꯒꯣ ꯑꯩ ꯍꯥꯏꯕꯤꯒꯦ
ꯑꯣ
ꯑꯩ ꯕꯦꯦꯛ ꯂꯥꯛꯇꯕ ꯌꯥꯗꯕꯒꯤꯀꯣ ꯑꯩꯒꯤ ꯐꯣꯟꯁꯦ
ꯑꯣ
ꯑꯗꯣ ꯅꯪꯗꯤ ꯍꯧꯖꯤꯛ ꯀꯩꯗꯧꯔꯤꯕ
ꯑꯩ ꯍꯧꯖꯤꯛꯁꯦ ꯀꯔꯤꯁꯨ ꯇꯧꯗꯦ ꯑꯗꯨꯝ ꯂꯩꯌꯦ ꯍꯧꯖꯤꯛꯁꯦ
ꯎꯝ ꯂꯦ
ꯎ ꯈꯪꯗ꯭ꯔꯤꯌꯦ ꯌꯦꯡꯁꯤꯔꯥ ꯌꯦꯡꯉꯣꯏꯁꯤꯔꯥ ꯈꯪꯗ꯭ꯔꯤ
ꯑꯗꯣ ꯍꯧꯖꯤꯛ ꯄꯣꯠꯇꯦꯗ ꯑꯃꯨꯛꯀ ꯃꯦꯁꯦ ꯊꯔꯛꯄ ꯑꯩ
ꯍꯥꯥ
ꯍꯧꯖꯤꯛꯀꯣ ꯋꯥꯆꯦꯞꯇ ꯃꯦꯁꯦꯁ ꯃꯦꯁꯦꯁ ꯊꯥꯔꯛꯑꯣ
ꯍꯥꯏꯕ
ꯌꯥꯕ꯭ꯔꯥ ꯑꯗꯨꯝ ꯆꯨꯝꯅ ꯍꯥꯏ ꯑꯗꯨꯒꯨꯝꯕ ꯊꯥꯔꯛꯎ ꯍꯥꯏꯕꯅꯦ ꯑꯩꯒꯤ ꯐꯣꯟꯁꯦ ꯕꯦꯛ ꯆꯠ ꯑꯣ ꯍꯧꯖꯤꯛ ꯊꯥꯈ꯭ꯔꯕꯣ
ꯑꯦ ꯍꯧꯖꯤꯛꯀꯤ ꯊꯥꯗꯦ
ꯑꯣ ꯍꯧꯖꯤꯛ ꯊꯥꯎ ꯍꯥꯏꯕꯅꯦ ꯌꯥꯕ꯭ꯔꯥ
ꯑꯣ
ꯑꯩꯒꯤ ꯐꯣꯟꯁꯦ ꯀꯔꯤꯔꯥ ꯕꯦꯛ ꯑꯗꯨꯝ ꯃꯦꯁꯦꯁ ꯂꯥꯛꯇ꯭ꯔꯗꯤ ꯁꯨꯝ ꯕꯦꯛ ꯆꯠ ꯄ ꯌꯥꯗꯕꯒꯤꯀꯣ ꯑꯩꯒꯤ ꯐꯣꯟꯁꯦ ꯌꯥꯝ
ꯂꯥꯛꯑꯕꯣ ꯊꯥꯈ꯭ꯔꯦ
ꯅꯪꯒꯤ ꯐꯣꯟꯗꯤ ꯑꯗꯨꯝ ꯀꯣꯜ ꯇꯧꯕ ꯃꯇꯝꯗ ꯑꯗꯨꯝ ꯕꯦꯛ ꯆꯠꯄ ꯌꯥꯕ꯭ꯔꯥ
ꯗꯥꯏꯔꯦꯛ ꯗꯥꯏꯔꯦꯛ ꯕꯦꯛ ꯇꯧꯋꯤꯅ
ꯑꯩꯒꯤ ꯐꯣꯟꯁꯦ ꯌꯥꯗꯕꯩꯒꯤꯀꯣ ꯑꯗꯨꯒꯤꯅꯦ
ꯑꯣ ꯃꯨꯠꯄ꯭ꯔꯥ
ꯃꯨꯠꯄꯁꯨ ꯅꯠꯇꯦ ꯑꯗꯨꯝ ꯕꯦꯛ ꯆꯠꯄ ꯃꯨꯠꯄꯁꯨ ꯅꯠꯇꯦꯕ ꯕꯦꯛꯛ ꯆꯠꯄ ꯌꯥꯗꯕ ꯑꯗꯨꯝ ꯈꯪꯕ꯭ꯔꯣ ꯑꯩꯅ ꯍꯧꯖꯤꯛ ꯊꯥꯔꯛꯄꯗꯨ ꯈꯪꯗꯦ ꯍꯥꯥ
ꯅꯠꯇꯦ ꯍꯥꯏꯕꯅꯤ ꯅꯠꯇꯦ
ꯅꯠꯇꯣ ꯈꯪꯕ꯭ꯔꯥ ꯅꯪ
ꯂꯣꯟꯗꯤ ꯈꯪꯉꯦ
ꯑꯩꯈꯣꯏ ꯂꯣꯟ ꯈꯪꯕ꯭ꯔꯥ
ꯍꯣꯏ ꯂꯣꯟꯗꯤ ꯈꯪꯉꯦ
ꯑꯣ ꯅꯪꯗꯤ ꯀꯔꯝ ꯀꯔꯝꯕꯅꯣ ꯅꯪꯗꯨꯁꯨ ꯍꯥꯏꯔꯛꯎ
ꯍꯣꯔꯦꯟꯅ ꯍꯥꯏꯕꯤꯒꯦ
ꯃꯦꯁꯦꯁꯅ ꯊꯥꯔꯛꯑꯣ ꯀꯔꯤꯅꯣ
ꯑꯩ ꯍꯧꯖꯤꯛ ꯃꯦꯁꯦꯁ ꯊꯥꯕꯗ ꯇꯜꯂꯦ
ꯑꯗꯨꯒꯤꯗꯨꯝ ꯅꯣꯔꯃꯦꯜ ꯀꯣꯜꯗ ꯑꯗꯨꯝ ꯇꯧꯁꯤꯀꯣ ꯑꯗꯨꯗꯤ
ꯍꯣꯏ ꯍꯣꯏ ꯍꯥꯏꯕꯗꯤ ꯃꯨꯠꯂꯗꯤ ꯐꯔꯛ ꯇꯥꯏꯅ
ꯎ ꯃꯨꯠꯄꯨꯗꯤ ꯃꯨꯠ ꯂꯣꯏ ꯑꯗꯣ ꯉꯁꯤꯁꯦ ꯅꯪ ꯕꯣꯜ ꯌꯦꯡꯉꯔꯣꯏ
ꯈꯪꯗ꯭ꯔꯤꯌꯦ ꯏꯃꯥꯟꯅꯕꯤꯁꯤꯡ ꯌꯦꯡꯒꯦꯔꯥ ꯌꯦꯡꯉꯣꯏꯗ꯭ꯔꯥ ꯃꯣꯏ ꯌꯦꯡꯉꯗꯤ ꯑꯗꯨꯝ ꯌꯦꯡꯗꯣꯏꯅꯦ ꯌꯦꯡꯗ꯭ꯔꯗꯤ ꯌꯦꯡꯉꯔꯣꯏ
ꯌꯦꯡꯉꯣꯏ ꯎꯝ
ꯅꯠꯇꯦ ꯃꯤ ꯃꯌꯥꯝ ꯌꯦꯡꯕꯗꯤ ꯅꯨꯡꯉꯥꯏꯅ ꯑꯩꯗꯣ ꯇꯥꯕ꯭ꯔꯥ
ꯍꯣꯏ ꯇꯥꯢ
ꯉꯁꯥꯏ ꯑꯩꯗꯣ ꯑꯩꯗꯣ ꯃꯦꯁꯦꯁ ꯒ꯭ꯔꯨꯞ ꯃꯦꯁꯦꯁꯇꯤ ꯌꯥꯝ ꯂꯥꯛꯢꯗꯅ ꯑꯗꯨꯒꯤ ꯑꯩꯁꯦ ꯉꯁꯥꯏ ꯑꯩꯒꯤ ꯃꯦꯁꯦꯁꯁꯦ ꯀꯗꯥꯏꯗ ꯊꯥꯈ꯭ꯔꯕꯅꯣ ꯍꯥꯏꯕ ꯑꯩ ꯈꯪꯗ꯭ꯔꯦꯕ ꯑꯩ ꯃꯦꯁꯦꯁ ꯌꯥꯝꯃꯟꯕꯒꯤꯀꯣ ꯑꯩ ꯑꯗꯨꯝ ꯌꯦꯡꯉ ꯐꯪꯗ꯭ꯔꯦ ꯐꯪꯗ꯭ꯔꯒ ꯑꯩꯁꯦ ꯑꯁ ꯉꯝꯗ꯭ꯔꯦ ꯍꯥꯏꯅ ꯑꯩ ꯇꯣꯛꯈ꯭ꯔꯦꯕ ꯑꯗꯨꯒ ꯂꯥꯁꯀꯤ ꯑꯃꯨꯛ ꯌꯦꯡꯉꯦ ꯑꯗꯨꯗ ꯑꯃꯨꯛ ꯂꯩꯔꯝꯕ ꯑꯗꯨꯒꯤ ꯇꯧꯔꯛꯅꯤ
ꯃꯣꯟꯒꯗ
ꯍꯣꯏ
ꯎꯝ ꯑꯩꯒꯤ ꯃꯤꯡ ꯈꯪꯕ꯭ꯔꯥ ꯅꯪ
ꯈꯪꯗꯦ
ꯍꯧꯖꯤꯛ ꯊꯣꯛ ꯂꯥꯛꯀꯅꯤꯀꯣ ꯅꯪ ꯀꯣꯜ ꯇꯧꯕ ꯃꯇꯝꯗ
ꯑꯣ
ꯑꯩ ꯍꯧꯖꯤꯛ ꯍꯧꯖꯤꯛ ꯊꯥꯈ꯭ꯔꯕ ꯍꯧꯖꯤꯛ ꯊꯥꯈ꯭ꯔꯕꯅꯦ ꯁꯣꯔꯠ ꯅꯦꯝꯗ ꯑꯗꯨꯝ ꯀꯧꯕ ꯕ ꯌꯥꯏ ꯑꯩ ꯂꯥꯁꯇ ꯁꯔꯒꯂ
ꯑꯣ ꯍꯥꯏꯗꯤ ꯃꯤꯁꯤꯡꯗꯤ ꯑꯗꯨꯝ ꯄꯪꯍꯥꯞ ꯍꯥꯞꯄꯦꯗꯅ ꯑꯁꯤꯒꯤ
ꯍꯣꯏ
ꯑꯗꯨꯁꯨ ꯂꯩꯕ ꯑꯗꯨꯒꯤ ꯑꯗꯨꯒꯤ ꯑꯩꯁꯦ ꯐꯖꯅ ꯌꯦꯡꯕꯤꯗ꯭ꯔꯦꯕ
ꯑꯝ
ꯕꯣꯜ ꯌꯦꯡꯒꯅꯤꯀꯣ ꯅꯪꯗꯤ
ꯎꯝ ꯍꯣꯏ ꯌꯦꯡꯒꯅꯤ ꯌꯦꯡꯁꯦ ꯀꯩꯅꯣ
ꯅꯪ ꯀꯔꯤ ꯊꯕꯛ ꯇꯧꯔꯒ ꯂꯩꯕ꯭ꯔꯥ ꯊꯕꯛ ꯑꯃ ꯇꯧꯕ ꯃꯥꯜꯂꯤꯗ
ꯇꯧꯗꯦꯗ ꯐꯦꯟꯒꯤ ꯃꯈꯣꯟꯅꯦ ꯅꯪꯁꯨ ꯀꯔꯤꯅꯣ ꯍꯧꯖꯤꯛ ꯑꯩ ꯊꯕꯛ ꯇꯧꯔꯔꯣꯏꯣꯏ ꯊꯕꯛ ꯂꯩꯗꯒꯤ ꯇꯧꯔꯛꯂꯔꯣꯏ ꯅꯉꯣꯟꯗ ꯍꯧꯖꯤꯛ
ꯀꯩꯅꯣꯝꯃ ꯃꯈꯣꯟ ꯇꯥꯕ
ꯍꯧꯖꯤꯛꯇꯤ
ꯍꯧꯖꯤꯛꯁꯦ ꯇꯥꯗ꯭ꯔꯦ ꯍꯧꯖꯤꯛꯇꯤ
ꯎꯝ
ꯃꯤ ꯃꯌꯥ ꯃꯤ ꯌꯥꯝ ꯂꯩꯌꯦ
ꯎꯝ
ꯏꯃꯥꯟꯅꯕꯤ ꯈꯣꯏꯗ ꯀꯣꯏꯔꯛꯑꯦꯕꯪ ꯑꯩꯁꯦ ꯉꯁꯤꯁꯦ
ꯎꯝ
ꯑꯩ ꯉꯁꯥꯏ ꯍꯥꯏꯈ꯭ꯔꯕꯗꯨꯗꯤ ꯅꯪ ꯀꯥꯎꯔꯦ
ꯍ ꯀꯥꯎ꯭ꯔꯦꯗ ꯑꯗꯨꯗ
ꯂꯣꯏꯔꯤꯗ ꯁꯨꯃꯥꯏ ꯇꯧꯔꯤ
ꯀꯔꯤꯁꯨ ꯀꯥꯏꯗꯅ ꯈꯪꯕꯨꯗꯤ ꯈꯪꯉꯦ ꯑꯗꯨꯝ ꯁꯤꯗ ꯋꯥꯔꯤ ꯂꯣꯏꯅ ꯁꯥꯗ꯭ꯔꯗꯤ ꯌꯥꯗꯕꯒꯤ ꯑꯗꯨꯝ ꯑꯗꯨꯝ ꯍꯪꯕꯅꯦ ꯅꯪꯁꯨ
ꯑꯣ ꯑꯩꯗꯤ ꯑꯁꯦꯡꯕꯒꯤꯔ ꯍꯥꯏꯕ
ꯎꯝ ꯎꯝ ꯐꯔꯅꯦ
ꯑꯗ ꯅꯪ ꯌꯥꯝ ꯅꯨꯡꯉꯥꯏꯕ ꯃꯁꯤꯔ
ꯅꯨꯡꯉꯥꯏꯇꯦ ꯀꯗꯥꯏꯗꯒꯤꯅꯣ ꯅꯨꯡꯉꯥꯏꯇꯦ ꯍꯧꯖꯤꯛ ꯈ꯭ꯋꯥꯏꯗꯒꯤ ꯇꯥꯏꯕꯪꯅ ꯀꯣꯛ ꯁꯥꯕ ꯅꯨꯡꯉꯥꯏꯇꯕ ꯃꯤ ꯁꯦ ꯑꯩꯈꯣꯏ ꯇꯥꯗꯣꯏꯅꯦ ꯍꯧꯖꯤꯛꯁꯦ ꯅꯣꯏ ꯅꯣꯏ ꯅꯣꯏꯗꯤ ꯅꯣꯏꯗꯤ ꯅꯨꯡꯉꯥꯏꯔꯝꯒꯅꯤꯗ ꯄꯩꯁꯁꯨ ꯇꯥꯂꯦ ꯅꯣꯏꯗꯤ ꯑꯩꯈꯣꯏꯗꯤ ꯄꯩꯁꯥ ꯍꯥꯏꯕꯗꯨ ꯇꯥꯟꯕ ꯍꯧꯗ꯭ꯔꯤ ꯇꯥꯟꯕ ꯐꯪꯗ꯭ꯔꯤ
ꯅꯣꯏꯅ ꯐꯥꯏꯅ
ꯀꯗꯥꯏꯗꯒꯤꯅꯣ ꯀꯣꯛ ꯁꯥꯏꯌꯦ ꯀꯔꯤꯅꯣ ꯅꯪ ꯀꯅꯥ ꯀꯅꯥ ꯂꯩꯕ꯭ꯔꯣ ꯍꯧꯖꯤꯛ
ꯑꯩꯒꯤ ꯑꯩꯒꯤ ꯏꯇꯥꯎꯒ
ꯎꯝ ꯃꯤ ꯑꯅꯤ ꯈꯛꯇ ꯑꯗꯨꯗꯤ
ꯑꯍꯨꯝꯅꯦ ꯑꯩꯒꯤꯅꯦꯔꯦ
ꯎꯝ
ꯑꯗꯨꯒꯤꯅꯤ ꯑꯍꯨꯝꯅꯤ ꯂꯩꯥꯏꯕ ꯅꯨꯡꯉꯥꯏ ꯏ ꯂꯩꯥꯏꯕꯒꯤꯀꯣ
ꯑꯣ ꯁꯥꯏ ꯀꯣꯏꯗꯁꯨ ꯁꯥꯏ ꯅꯪꯒꯤ ꯀꯩꯅꯣ ꯌꯥꯝ ꯂꯥꯛꯄ ꯃꯥꯜꯂꯤꯗ
ꯁꯦꯁ ꯂꯥꯛꯦ ꯍꯣꯏ
ꯀ
ꯃꯤꯁꯦꯁꯅꯦ ꯂꯥꯥꯛꯄꯗꯣ ꯀꯔꯤꯁ
ꯍꯣꯏ
ꯑꯩꯒꯤ ꯃꯔꯨꯞꯁꯤꯡ ꯕꯣꯜ
ꯎꯝ
ꯎꯝ
ꯇꯥꯗꯔꯦ ꯋꯥꯉꯉꯨꯗꯅ ꯅꯪꯁꯨ
ꯅꯪ ꯅꯛꯀꯅꯤ
ꯑꯩꯅ ꯉꯥꯡꯕ ꯈꯛꯇ ꯑꯩꯅ ꯉꯥꯡꯕ ꯈꯛꯇ ꯑꯥꯎ ꯏ ꯏ ꯇꯧꯔ ꯂꯩꯔ ꯌꯥꯗ꯭ꯔꯦ ꯅꯪ ꯍꯥꯏꯗꯤ ꯋꯥ ꯉꯥꯡꯅꯤꯡꯉꯥꯏ ꯂꯥꯏꯁꯨꯦ ꯂꯣꯏꯔꯦ
ꯑꯗꯣ ꯎꯝ ꯍꯧꯖꯤꯛꯁꯦ ꯅꯪ ꯑꯗꯨꯝ ꯇꯨꯝꯐꯝꯅ ꯑꯗꯨꯝ ꯑꯩꯕꯨ ꯋꯥꯔꯤ ꯁꯥꯕꯀꯣ
ꯍꯥꯥ
ꯍꯧꯖꯤꯛ ꯑꯩꯕꯨ ꯋꯥꯔꯤ ꯁꯥꯕꯗꯣ ꯅꯨꯡꯉꯥꯏꯕ
ꯍꯣꯏ
ꯇꯁꯦꯡ ꯇꯁꯦꯡꯅ ꯍꯥꯏꯣ
ꯇꯁꯦꯡꯅ ꯍꯥꯏꯌꯣ ꯍꯥꯏꯔꯥ ꯑꯁ ꯑꯗꯨꯗꯤ ꯅꯪ ꯁꯥꯎꯔꯛꯄ ꯌꯥꯗꯦꯀꯣ
ꯐꯒꯤ ꯇꯅꯤ ꯇꯥꯕ꯭ꯔꯥ ꯍꯜꯂꯣ ꯇꯥꯗꯔꯕ
ꯇꯥꯕ꯭ꯔꯣ
ꯇꯥꯏꯌꯦ ꯅꯪ ꯀꯔꯤ ꯋꯥ ꯉꯥꯡꯗꯕꯅꯣ
ꯑꯩ ꯑꯩꯉꯣꯟꯗ ꯀꯣꯜ ꯂꯥꯛꯄꯒꯤꯅꯦ ꯑꯩꯉꯣꯟꯗ
ꯑꯥ
ꯑꯩꯒꯤ ꯃꯔꯨꯞ ꯀꯣ ꯂꯥꯡꯥꯟꯕ ꯃꯤꯒꯤꯅꯤ
ꯎꯝ
ꯑꯪ ꯀꯨꯝꯃꯦꯩ ꯁꯥꯇ
ꯅꯪ ꯑꯇꯩ ꯑꯗꯨꯕꯨꯁꯨ ꯑꯗꯨꯝ ꯀꯔꯤ ꯀꯔꯤ ꯍꯥꯏꯔꯣ
ꯑꯩ ꯑꯩꯁꯦ ꯍꯧꯖꯤꯛ ꯅꯉꯣꯟꯗ ꯋꯥꯔꯤ ꯁꯥꯕꯅꯦ ꯑꯗꯣ
ꯍꯣꯏ
ꯍꯧꯖꯤꯛꯁꯦ ꯕꯣꯜ ꯂꯩꯌꯦ ꯍꯥꯏꯕ꯭ꯔꯥ ꯂꯩꯕ꯭ꯔꯥ
ꯀꯅꯥꯕꯨ
ꯃꯕꯥꯅꯤ
ꯅꯉ
ꯑꯩꯣꯏ ꯑꯦ ꯑ
ꯑꯩ ꯒ꯭ꯌꯥꯟ ꯇꯥꯑꯗꯦ ꯅꯪ ꯀꯔꯤ ꯋꯥ ꯉꯥꯡꯉꯤꯅꯣ
ꯑꯗꯨꯒ ꯍꯟꯆꯤꯛꯁꯤꯦ ꯑꯗꯨꯝ ꯊꯕꯥꯛ ꯆꯠꯀꯦꯔꯥ ꯅꯠꯇ꯭ꯔꯒ ꯇꯄ꯭ꯔꯣ
ꯇꯥꯏꯌꯦ ꯇꯥꯏꯌꯦ
ꯎ ꯅꯣꯏ ꯃꯔꯨꯞ ꯁꯪꯉ ꯀꯗꯧꯔꯤꯅꯣ
ꯃꯣꯏ ꯃꯔꯨꯞꯁꯤꯡꯁꯦꯔ
ꯇ ꯇꯦ
ꯅꯪꯁꯨ ꯃꯤ ꯃꯌꯥꯝꯒ ꯂꯩꯕ ꯃꯥꯜꯂꯦꯀꯣ
ꯃꯤ ꯃꯤ ꯌꯥꯝ ꯂꯩꯇꯦ ꯑꯩ ꯃꯤ ꯑꯍꯨꯝ ꯈꯛꯇꯅꯤ
ꯑꯣ ꯑꯩꯈꯣꯏꯗꯤ ꯃꯤ ꯃꯉꯥ ꯇꯔꯨꯛ ꯇꯔꯦꯠ ꯂꯩꯌꯦ ꯑꯩꯈꯣꯏꯗꯤ
ꯂꯣꯏꯅ ꯍꯦꯜꯂꯦꯗ
ꯑꯣ ꯇꯨꯝꯃ ꯍꯪ ꯃꯥꯜꯗ
ꯨꯡꯁꯤꯅ ꯑꯗꯨꯝ ꯈꯔ ꯑꯗꯨꯝ ꯀꯔꯤ ꯌꯥꯁꯤ ꯈ ꯑꯗꯨꯝ ꯇꯧꯕꯅꯤꯅ
ꯋꯥꯠꯂꯤ ꯅꯕꯣ ꯃꯇꯝꯗꯤ ꯋꯥꯠꯂꯤꯗꯤ ꯇꯨꯝꯕ ꯌꯥꯗꯦ
ꯍꯣꯏ ꯍꯣꯏ ꯎꯝ ꯑꯗꯣ ꯑꯗꯨꯝ ꯐꯧꯅꯥꯁꯤꯕꯨꯣ ꯃꯇꯝꯁꯨ ꯀꯔꯤꯗ ꯍꯦꯟꯈ꯭ꯔꯦ
ꯑ
ꯇꯥꯕ꯭ꯂꯣ
ꯍꯣꯏ
ꯊꯝꯊꯦꯀꯣ ꯑꯗꯨꯗꯤ
ꯑ ꯑꯣ
ꯑꯩꯈꯣꯏꯒꯤ ꯀꯅꯥ ꯂꯔꯣꯏꯕ ꯏꯕꯥꯅꯤꯒꯤ